ꯑꯥ
ꯇꯥꯕ꯭ꯔꯣ
ꯍꯣꯏ ꯇꯥꯏꯌꯦ ꯇꯥꯏꯌꯦ
ꯀꯔꯤ ꯇꯩꯕ꯭ꯔꯣ ꯆꯥꯛ ꯆꯥꯈ꯭ꯔꯕ꯭ꯔꯣ ꯅꯨꯡ
ꯆꯥꯛ ꯆꯥꯗꯦ ꯆꯥꯛꯆꯥꯗ꯭ꯔꯤꯌꯦ ꯐꯣꯟꯗ ꯑ ꯐꯣꯟ ꯀ ꯆꯨꯕꯅꯦ
ꯑꯩꯗꯤ ꯆꯥꯛ ꯆꯥꯔꯦ ꯍꯧꯖꯤꯛ ꯆꯥꯛ ꯂꯥꯝꯕ ꯍꯧꯔꯦ ꯑꯃꯨꯛ ꯆꯥꯛ ꯆꯥꯒꯦꯕꯥ
ꯆꯥꯛ ꯆꯥꯒꯦꯕꯥ
ꯆꯥꯛ ꯆꯥꯒꯦ ꯍꯣꯏ ꯍꯧꯖꯤꯛ
ꯑꯣ ꯑꯗꯣ ꯀꯔꯤ ꯂꯩꯌꯦ ꯅ ꯎꯝ
ꯀꯔꯤꯕꯥ
ꯀꯔꯤ ꯂꯩꯔꯦ
ꯀꯔꯤꯁꯨ ꯂꯩꯇꯦ ꯆꯥꯛ ꯆꯥꯒꯦ ꯇꯧꯕꯅꯤꯗ
ꯎꯝ
ꯆꯥꯅꯤꯡꯕꯒꯤ
ꯑꯗꯣ ꯄꯤꯌꯥꯅꯣꯒꯤ ꯅꯨꯄꯤꯗꯣ ꯆꯑꯥ ꯆꯑꯥ ꯋꯥꯀꯤꯡ
ꯀꯦꯔꯥ ꯈꯪꯗꯦ ꯑꯩꯅꯗꯤ ꯍꯥꯏꯗꯤ ꯍꯥꯏꯐꯥ ꯍꯥꯏꯈꯤꯕꯅꯦ ꯄꯨꯔꯥꯅꯗꯤ ꯍꯥꯏꯗꯕ ꯑꯁꯤ ꯁꯤꯅꯥꯝꯒꯤ ꯅꯨ ꯑꯩꯗꯤ ꯆꯠꯁꯦ ꯍꯥꯏꯌꯦ
ꯍꯣꯏ ꯃꯥꯗꯣ ꯔꯦꯗꯤ ꯇꯧ ꯍꯣꯏ ꯑꯣ ꯇꯧꯋꯦ ꯃꯥꯗꯣ
ꯑꯣ
ꯃꯥꯒꯤ ꯐꯥꯝꯗ ꯑꯥ ꯇꯛꯑ ꯆꯠꯃꯤꯟꯅꯁꯦ ꯍꯥꯏꯌꯦ ꯍꯥꯏꯕꯅꯦ
ꯀꯅꯥ ꯀꯥꯏꯒꯤ ꯐꯥꯝꯗ
ꯁꯤꯅꯥꯝꯒꯤ ꯅꯨꯄꯤꯗꯣ
ꯁꯅꯥꯝ ꯂꯩꯕ꯭ꯔꯅꯦ ꯅꯣꯏ ꯃꯣꯏꯗ
ꯅꯠꯇꯦ ꯆꯤꯡꯗꯥꯏꯗꯒꯤꯅꯦ
ꯁꯦ ꯑꯁ ꯅꯣꯏ ꯋꯥꯔꯤꯗꯤ ꯑꯥ ꯌꯧꯈ꯭ꯔꯦꯅ
ꯍꯣꯏ ꯀꯝꯅꯥ ꯐꯥꯝꯔꯒ ꯑꯗꯨ ꯄꯥꯝꯕ꯭ꯔꯥ ꯑꯗꯣ ꯑꯩ ꯎꯝ ꯈ꯭ꯔꯤꯁꯃꯥꯁꯇ ꯑꯥ ꯈ꯭ꯔꯤꯁꯃꯥꯁ ꯂꯥꯛ ꯎꯝ ꯂꯥꯛꯄ ꯀꯥꯟꯗ ꯅꯈꯣꯏ ꯑꯥ ꯑꯩꯉꯣꯟ ꯑꯇꯥ ꯑꯃꯨꯛ ꯇꯛꯅꯦ ꯍꯥꯏꯌꯦ ꯑꯗꯣ ꯃꯥ ꯑꯣ ꯇꯧꯕꯤꯌꯨ ꯍꯥꯏ ꯍꯦꯍꯦꯍꯦ
ꯇꯧꯕꯤꯔꯣꯏꯗ ꯀꯥꯎꯕꯤꯔꯣꯏꯗ
ꯀꯥꯎꯒꯅꯤ ꯅꯈꯣꯏꯗꯣ
ꯑꯁ ꯑꯩꯁꯨꯀꫭ ꯈꯨꯨꯟꯗ ꯂꯩꯇꯦꯅ ꯑꯩꯁꯨ ꯈꯨꯟꯗ ꯂꯩꯇꯦ ꯆꯟ ꯈꯣꯏꯗꯤ ꯆꯠꯂꯣꯏꯔ
ꯑꯁ ꯆꯥ ꯆꯠꯂꯔꯣꯏ ꯃꯥꯗꯣ ꯋꯥꯀꯤꯡ ꯆꯠꯄ ꯅꯪ ꯅꯨꯡꯉꯥꯏꯗꯧꯔꯦ ꯃꯥꯒꯤ
ꯑꯗ ꯃꯥꯒꯤꯗꯣ ꯈꯔꯗꯤ ꯐꯥꯗꯤ ꯐꯥꯕ ꯍꯧꯈ꯭ꯔꯕ꯭ꯔꯣ
ꯍꯣꯏ ꯄꯨꯁꯨ ꯎꯝ ꯇꯩꯕꯅꯦ ꯑꯗꯣ
ꯎꯝ
ꯅꯨꯉꯜꯂꯦꯗꯥ ꯍꯥꯥ
ꯀꯥꯏꯗ ꯌꯦꯡꯕ꯭ꯔꯕ ꯃꯥꯒꯤ ꯈꯣꯡ ꯅꯥꯕꯗꯣ
ꯁꯦꯝ
ꯑꯣ ꯑꯣ ꯃꯥꯅ ꯃꯁꯥꯁ ꯇꯧꯕꯤꯕ꯭ꯔꯥ
ꯃꯁꯥꯥꯁ ꯅꯠꯇꯦ ꯑꯥꯄꯨ ꯑꯕꯨꯡꯄꯨ ꯎꯝ ꯇꯥꯏ ꯀꯥꯡꯂꯨꯞ ꯑꯃ ꯍꯥꯏꯕꯅꯦ
ꯑꯣ ꯍꯤꯗꯥꯛꯇꯥꯏꯅꯤꯡꯉꯥꯏ ꯎꯝ
ꯑꯗꯣ ꯍꯌꯦꯡꯗꯤ ꯁꯨꯇꯤꯌꯦ ꯍꯥꯏꯌꯦ
ꯑꯣ ꯃꯣꯏ ꯁ꯭ꯀꯨꯜ ꯔꯥ
ꯎꯝ ꯀꯔꯤ ꯒꯤ ꯃꯠ ꯑꯥꯝ ꯐꯦꯁꯇꯤꯕꯦꯜꯂ ꯂꯩꯌꯦ ꯍꯥꯏꯌꯦ
ꯎꯝ ꯑꯤꯠꯂꯥ ꯀꯔꯤꯅꯣ ꯑꯃ ꯂꯩꯕꯅꯦ
ꯎꯝ
ꯏꯟꯁꯇꯥ ꯑꯝ ꯑꯥ ꯁꯣꯁꯤꯌꯦꯜ ꯃꯦꯗꯤꯌꯥꯗ ꯀꯔꯤꯔ ꯑꯣꯟꯂꯥꯏꯟꯗ ꯄꯣꯠ ꯌꯣꯟꯕꯁꯤꯡꯗꯣ ꯂꯣꯏ ꯑꯣꯐꯔ ꯄꯤꯌꯦꯅ
ꯑꯣ ꯑꯍꯦ ꯄꯣꯠ ꯂꯧꯅꯤꯡꯉꯦ ꯑꯗꯣ ꯆꯠꯁꯦꯔꯥ ꯍꯌꯦꯡ ꯕꯖꯥꯔ
ꯅꯪꯒꯤꯅꯦ ꯑꯩꯒꯤꯁꯦ ꯄꯩꯁꯥ ꯂꯩꯇ꯭ꯔꯦꯅꯦ ꯂꯥꯎꯅꯤꯡꯉꯥꯏꯁꯨ ꯂꯩꯇꯦꯗ ꯑꯩꯗꯤ
ꯅꯪ ꯑꯆꯥꯄꯣꯠ ꯑꯥ ꯑꯥ ꯂꯧꯅꯤꯡꯕ ꯂꯥꯛ ꯂꯥ
ꯏꯁꯥꯠꯕꯨꯗꯤ ꯂꯧꯅꯤꯡꯉꯦ ꯑꯗꯨ ꯑꯣꯏꯔꯁꯨ ꯇꯥꯡꯃꯟꯕꯒꯤ ꯄꯩꯁꯥꯗꯣ ꯄꯥꯝꯃꯨꯋꯦꯕ ꯕ꯭ꯔꯦꯟꯁꯨ ꯅꯠꯇꯕꯗ
ꯍꯣꯏ ꯑꯇꯣ ꯅꯪ ꯑꯥꯖꯥꯡ ꯑꯥ ꯑꯩꯖꯤꯗ ꯎꯞ ꯎꯕ ꯎꯕ ꯇꯣ ꯅꯪ ꯂꯧꯒꯦꯔꯥ
ꯂꯥꯎꯅꯤꯡꯉꯦ ꯇꯥꯡꯃꯟꯕꯒꯤ ꯐꯣꯔ ꯐꯤꯐꯇꯤꯗꯤ ꯇꯥꯡꯃꯟꯂꯦꯗ
ꯊ꯭ꯔꯤ ꯈꯪ ꯑꯥ ꯋꯥꯟ ꯊꯥꯎꯖꯟꯗꯣ
ꯑꯗꯨ ꯑꯣꯏꯅ ꯂꯧꯈ꯭ꯔꯁꯦꯔꯥ ꯈꯪꯗꯦ ꯃꯤ ꯑꯃꯥꯒ ꯀꯥꯎꯔꯒ ꯀꯣ
ꯎꯝ ꯑꯩ ꯂꯧꯅꯤꯡꯉꯥꯏꯗꯤ ꯑꯩ ꯍꯩ ꯑꯩ ꯍꯥꯏꯔꯒꯦ
ꯎꯝ ꯑꯥꯏꯗꯤ ꯋꯥꯏꯠꯅꯦ ꯃꯔꯨ ꯑꯣꯏꯅ ꯂꯧꯅꯤꯡꯕꯗꯣ ꯋꯥꯏꯠꯀ ꯕ꯭ꯂꯦꯛ
ꯍꯣꯏ ꯑꯗꯣ ꯀꯔꯤ ꯀꯔꯤ ꯑꯀꯂꯔ ꯂꯥꯏꯕ꯭ꯔꯝ
ꯎꯝ ꯒ꯭ꯔꯦꯁꯨ ꯂꯩꯕ ꯃꯥꯜꯂꯦ ꯄꯤꯡ ꯋꯥꯏꯠ ꯕ꯭ꯂꯦꯛ
ꯑꯩ ꯄꯩꯁꯥ ꯂꯩꯔꯗꯤ ꯎꯝ ꯑꯥ ꯂ ꯂ ꯂꯧꯃꯤꯟꯅꯁꯦ
ꯑꯍꯨꯝ ꯍꯣꯏ ꯑꯍꯨꯝꯁꯨ ꯂꯧꯔꯁꯨ ꯐꯥꯏ ꯑꯗꯨ ꯑꯣꯏꯔꯁꯨ ꯑꯈꯣꯏꯗꯤ ꯂꯥꯏꯕꯅꯤꯅ
ꯎꯝ
ꯀꯔꯤꯕ
ꯎꯝ ꯅꯥ ꯅꯈꯣꯏꯒꯤ ꯏꯃꯥ ꯅꯨꯨꯄꯤꯗꯣ ꯆꯠꯄ꯭ꯔꯥ ꯍꯥꯏꯕꯅꯦ
ꯆꯠꯈ꯭ꯔꯦ ꯍꯣꯏ ꯆꯠꯈ꯭ꯔꯦ
ꯑꯣ
ꯈꯣꯏꯅꯤ ꯋꯥꯔꯤ ꯁꯥꯕ ꯂꯣꯏꯔꯗꯤ ꯑꯃꯨꯛ ꯀꯨꯃꯣ ꯅꯪꯁꯨ ꯑꯩꯈꯣꯏꯗ ꯂꯥꯛꯑꯣ
ꯍꯣꯏ ꯍꯣꯏ ꯉꯛꯇꯅꯦ ꯑꯗꯣ ꯑꯝ ꯄꯦ ꯄꯦꯅꯥꯎꯒꯤ ꯅꯨꯄꯤꯗꯣ ꯄꯛꯇ꯭ꯔꯤꯁ ꯇꯧꯔꯗꯤ ꯑꯩ
ꯀꯥꯏꯗꯅꯣ ꯉꯁꯤꯗꯣ ꯆꯥꯝ ꯂꯩꯕꯒꯤ ꯈꯣꯏ ꯕꯣꯜ ꯌꯦꯡꯉꯁꯨ ꯇꯨꯝꯕ ꯌꯥꯔꯣꯏꯅ ꯅꯣꯏꯗ
ꯌꯥꯒꯅꯤ ꯃꯥꯗꯣ ꯑꯥ ꯐ꯭ꯂꯣꯔꯇ ꯇꯨꯝꯒꯅꯤ
ꯑꯩꯅ ꯇꯥꯟꯕꯗꯤꯀꯣ ꯑꯩꯈꯣꯏꯅ ꯊꯦꯡ ꯊꯦꯡꯅ ꯂꯥꯛꯄꯒꯤ ꯎꯝ ꯑꯈꯣꯏꯒꯤ ꯌꯨꯝꯕꯨꯗꯣ ꯒꯦꯠꯇꯣ ꯀꯤ ꯍꯥꯡ ꯂꯣꯟꯗ꯭ꯔꯗꯤ ꯈꯔ ꯁꯥꯎꯅꯤꯡꯕꯒꯨꯝ ꯇꯧꯕꯅꯦꯕ ꯑꯗꯨꯒꯤ
ꯑꯥ ꯌꯥꯀꯅꯤꯗ ꯑꯥ ꯅꯈꯣꯏ ꯀꯁꯤꯕꯒꯤ ꯄ꯭ꯔꯣꯕ꯭ꯂꯦꯝꯗ ꯅꯨꯡꯉꯥꯏ ꯂꯣꯏ ꯍꯥꯏꯕꯅꯦ
ꯑꯗꯨꯕꯨꯗꯤ ꯌꯥꯝ ꯆꯠꯄꯅꯤꯅꯀꯣ ꯑꯩꯈꯣꯏꯗꯤ
ꯑꯍꯣꯏ ꯑꯗꯣ ꯅꯈꯣꯏ ꯕꯥꯠꯔꯨꯝꯗ
ꯑꯗꯨꯒ ꯏꯃꯥꯟꯅꯕꯤ ꯑꯃꯥꯗꯨꯁꯨ ꯃꯣꯏꯒꯤ ꯌꯨꯝ ꯌꯨꯝꯗ ꯃꯤ ꯂꯥꯛꯄ ꯃꯥꯜꯂꯦꯅ
ꯑꯣ ꯑꯗꯣ ꯑꯩ ꯑꯩ ꯌꯥꯔꯅꯤ ꯖꯤꯃꯥꯡ ꯖꯤꯑ
ꯎꯝ
ꯑꯗꯣ ꯑꯥ ꯆꯤꯅꯥꯝꯒꯤ ꯅꯨꯄꯤꯗꯣ ꯐꯥꯏꯅꯦꯜꯗ ꯑꯥ ꯌꯦꯡꯃꯤꯟꯅꯁꯦ ꯍꯑꯦ ꯌꯦꯡꯃꯤꯟꯅꯁꯦꯔꯥꯅ ꯍꯥꯏꯌꯦ
ꯑꯩꯈꯣꯏ ꯄ꯭ꯂꯥꯟ ꯇꯧꯕꯅꯦ ꯌꯦꯡꯃꯤꯟꯅꯁꯦꯔꯥꯅ ꯆꯥꯛ ꯆꯥꯔꯒ ꯀꯣ
ꯃꯃꯥꯒꯤ ꯏꯅꯥꯎ ꯅꯨꯄꯥꯗꯨ ꯑꯥ ꯆꯣꯏ ꯎꯝ ꯖꯣꯏꯟ ꯇꯧꯔꯦ ꯍꯥꯏꯌꯦ
ꯎꯝ ꯇꯥꯎꯅꯤ ꯇꯥꯎꯅꯤ
ꯑꯗꯣ ꯇꯨꯝꯃꯀꯥꯟꯗ ꯐꯔꯛ ꯇꯧꯅꯤ ꯇꯧ ꯇꯧꯒꯅꯤ ꯍꯥꯏꯌꯦ
ꯍꯥꯏꯗꯤ ꯀꯥꯏ ꯅꯣꯏꯗ ꯌꯦꯡꯁꯦꯔꯥ ꯍꯥꯏꯕꯒꯤꯔꯥ ꯈꯪꯗꯦꯗ ꯑꯩꯈꯣꯏꯁꯨ ꯍꯧꯖꯤꯛ ꯑꯆꯦꯡꯕꯗꯤ ꯎꯝ ꯁꯤꯗ ꯂꯩꯒꯦꯔꯥꯅ ꯈꯟꯕ ꯈꯣꯏꯗꯤ
ꯑꯣ ꯑꯩꯗꯤ ꯑꯥꯔ ꯕꯤ ꯁꯤꯗ ꯆꯠꯂ
ꯅꯣꯏꯒꯤ ꯌꯨꯝꯗꯗꯤ ꯌꯦꯡꯅꯤꯡꯉꯦ ꯑꯗꯨ ꯑꯣꯏꯔꯁꯨ ꯃꯤ ꯌꯥꯝꯔꯗꯤ
ꯃꯤ ꯈꯔ ꯌꯥꯝ ꯑ ꯃꯤ ꯌꯥꯝꯂꯔꯣꯏ
ꯍꯣꯏꯒꯤ ꯏꯃꯥꯟꯅꯕꯤ ꯕꯖꯥꯔꯗ ꯂꯩꯕ ꯅꯨꯄꯤꯗꯨꯁꯨ ꯂꯥꯛꯀꯅꯤ ꯃꯥꯒ ꯃꯅꯥꯎ ꯅꯨꯄꯥꯒ ꯂꯥꯛꯀꯦꯔꯥ ꯈꯪꯗꯦ
ꯑꯗꯨ ꯌꯥ
ꯅꯪꯒꯤ ꯃꯅꯥꯎꯅꯨꯄꯥ ꯂꯩ ꯂꯩꯔꯗꯤ ꯂꯥꯛꯄ ꯌꯥꯒꯅꯤ ꯃꯥꯁꯨ ꯑꯗꯨꯒ ꯅꯪꯒꯤ ꯃꯅꯥꯎ ꯅꯨꯄꯥꯗꯨꯁꯨ ꯂꯩꯑꯦ ꯍꯥꯏꯔꯗꯤ ꯃꯥꯁꯨ ꯂꯥꯛꯅꯤꯡꯒꯅꯤꯕ
ꯍꯣꯏ ꯍꯣꯏ
ꯂꯥꯛꯃꯤꯟꯅꯔꯣꯏ ꯌꯦꯡꯃꯤꯟꯅꯁꯦ
ꯃꯄꯥꯟꯗꯤ ꯃꯤ ꯌꯥꯝꯃꯜꯂꯗꯤ ꯅꯣꯏ ꯌꯨꯝꯗꯣ ꯑꯃꯨꯛ ꯀꯔꯤ ꯈꯟꯒꯦꯔꯥ
ꯑꯁ ꯇꯨꯝꯅꯤꯡꯉꯁꯨ ꯑ ꯍꯥꯏꯗꯔꯦ
ꯑꯗꯨꯒ ꯗ꯭ꯔꯦꯡꯒꯤ ꯃꯔꯨꯞ ꯈꯣꯏꯗꯨꯁꯨ ꯑꯃꯨꯛ ꯂꯥꯛꯑꯗꯤ ꯃꯤ ꯌꯥꯝꯃꯟꯕꯒꯤ
ꯑꯗꯣ ꯑꯅꯤꯔꯣ
ꯑꯗꯨ ꯅꯨꯃꯤꯠꯇꯨꯗꯤ
ꯍꯣꯏ ꯂꯥꯁꯅꯤꯅ
ꯎꯝ ꯋꯥꯏ ꯆꯤꯜꯂꯦ ꯃꯣꯏꯁꯨ ꯃꯣꯏ ꯃꯔꯨꯞꯒ ꯌꯦꯡꯅꯤꯡ ꯌꯦꯡꯃꯤꯅꯤꯉꯥꯏ ꯍꯜꯂꯦ ꯑꯩꯁꯨ
ꯅꯠꯇꯦ ꯑ ꯑꯦ ꯑꯣ ꯑ ꯑꯗꯣ ꯑꯗꯤ ꯑ ꯃꯔꯝꯗꯤ ꯑ ꯃꯈꯣꯏꯗꯣ
ꯎꯝ
ꯈꯪꯗꯦ ꯔꯣꯅꯥꯜ ꯖꯨ ꯃꯥ ꯌꯥꯔꯛ ꯑ ꯌꯥꯒꯅꯤ
ꯃꯣꯏꯗꯣ ꯍꯣꯏ ꯃꯣꯏꯁꯨ ꯃꯣꯏ ꯃꯊꯟꯇ ꯌꯦꯡꯅꯤꯉꯥꯏ ꯄ꯭ꯂꯥꯟ ꯇꯧꯕ ꯂꯩꯕ ꯃꯥꯜꯂꯦ ꯆꯥꯛ ꯆꯥꯔꯒ
ꯎꯝ ꯑꯩ ꯄ꯭ꯔꯣꯖꯦꯛꯇꯔꯗ ꯌꯦ ꯌꯦꯡꯕ ꯇꯟꯅꯩꯌꯦ
ꯍꯣꯏ ꯕ꯭ꯔꯦꯛꯀꯤ ꯃꯇꯨꯡꯗꯗꯤ ꯌꯦ ꯌꯦꯡꯕ ꯍꯧ ꯍꯧ ꯍꯧꯕ ꯅꯨꯡꯉꯥꯏꯕ ꯍꯥꯎꯔꯦꯅꯥ ꯅꯦꯠꯋꯥꯔꯛꯇꯣ
ꯎꯝ ꯑꯗꯣ ꯅꯪ ꯆꯥ ꯑ ꯆꯠꯄ ꯂꯣꯏꯔ ꯂꯣꯏꯔꯕ꯭ꯔꯣ
ꯆꯥꯛꯇꯤ ꯆꯥꯕ ꯂꯣꯏꯈ꯭ꯔꯦ ꯍꯣꯏ
ꯎꯝ ꯅꯪ ꯋꯥꯀꯤꯡ ꯆꯠꯄ ꯅꯨꯡ ꯅꯨꯡꯉꯥꯏ ꯅꯨꯡꯉꯥꯏ ꯔ ꯅꯨꯡꯉꯥꯏꯒꯅꯤ ꯅꯨꯡꯉꯥꯏꯒꯅꯤꯀꯣ
ꯌꯥ ꯍꯣꯏ ꯑꯩꯗꯤ ꯆꯠꯄ ꯍꯥꯎꯕ ꯅꯨꯃꯤꯠ ꯍꯦꯛ ꯈꯛꯇ ꯈꯔ ꯈꯔ ꯅꯥꯕꯒꯨꯝ ꯇꯧꯕꯒꯣ
ꯎꯝ
ꯔꯣꯛ ꯃꯣꯔꯣꯛꯒꯨꯝꯕꯗꯤ ꯄꯥꯛ ꯆꯥꯅꯤꯡꯗꯕ ꯃꯊꯪ ꯂꯥꯛꯄꯗ ꯌꯥꯝ ꯋꯥꯕꯒꯤ ꯆꯥꯔꯗꯤ ꯌꯥꯝꯅ
ꯎꯝ
ꯑꯗꯣ ꯑ ꯄꯨꯡ ꯀꯩꯌꯥꯗ ꯆꯠꯁꯦ ꯋꯥꯀꯤꯡꯗꯣ
ꯑꯈꯣꯏ ꯑꯅꯤ ꯋꯥꯔꯤ ꯁꯥꯕ ꯂꯣꯏꯔꯒ ꯑꯁꯤ ꯁꯤꯅꯥꯝꯒꯤ ꯅꯨꯄꯤꯗꯁꯨ ꯑꯃꯨꯛ ꯈꯨꯝꯁꯦ
ꯑꯣꯀꯦ ꯃꯥꯗꯣ ꯔꯦꯗꯤꯅꯦ
ꯑꯣ ꯈꯨꯝꯅꯕ ꯑꯩꯗꯤ
ꯎꯝ ꯆꯠꯅꯤꯡꯉꯦ ꯃ ꯃꯤꯗꯣ
ꯃꯥꯗꯤ ꯑꯗꯨꯝ ꯆꯠꯅꯤꯡꯅꯦ ꯅꯣꯏ ꯅꯣꯏꯗꯤ ꯁ꯭ꯂꯤꯞꯄꯔ ꯍꯥꯞꯔꯒ ꯆꯠ ꯀꯦꯔꯥ ꯈꯨꯡꯎꯞ
ꯍꯣꯏ ꯁ꯭ꯂꯤꯞꯄꯔ ꯁ꯭ꯂꯤꯞꯄꯔ ꯍꯥꯞꯀꯅꯤ ꯑꯗꯣ ꯑꯩ ꯈꯣꯡꯎꯞ ꯐꯣꯝꯃꯦꯕꯥ
ꯎꯝ꯫
ꯑꯩꯗꯣ ꯑꯩꯁꯨ ꯀ꯭ꯔꯣꯛꯁ ꯑꯥ ꯇꯣꯡꯅꯤꯡꯉꯦ
ꯑꯍ ꯂꯧꯈ꯭ꯔꯥꯅꯤꯅ ꯑꯣꯗꯔ ꯇꯧꯈ꯭ꯔꯦ ꯅꯍꯥꯟ ꯅꯪꯁꯨ
ꯑꯥ ꯍꯣꯏ ꯑꯅꯧꯕ ꯀꯥꯟꯗ ꯑꯩ ꯇꯃꯦꯡꯂꯣꯡ ꯆꯠꯀꯅꯤ ꯑꯗꯣ ꯅꯣꯏ ꯅꯨꯡꯉꯥꯏꯇꯦ
ꯌꯥꯝ ꯊꯨꯅ ꯂꯥꯛꯀꯅꯤ ꯍꯥꯏꯕ ꯅꯠꯇ꯭ꯔꯣ ꯅꯪ ꯂꯥꯛꯑꯗꯤ
ꯍꯣꯏ
ꯌꯥꯝ ꯁꯥꯡꯉꯗꯤ ꯂꯩꯔꯝꯃꯣꯏꯅ ꯑꯗꯣ ꯑꯥ ꯎꯝ ꯑꯩꯈꯣꯏ ꯈꯨꯟꯗ
ꯍꯣꯏ ꯍꯣꯏ ꯆꯨꯝ ꯆꯨꯝ ꯆꯨꯝꯃꯦ ꯆꯨꯝꯃꯦ
ꯑꯪ ꯏꯟꯅꯈ꯭ꯔꯣ ꯍꯣꯏꯗ ꯅꯪꯁꯨ
ꯑꯗꯣ ꯑꯥꯟꯇꯤꯗꯥꯁꯨ ꯍꯥꯏ ꯍꯥꯏꯁꯤꯔꯥ
ꯍꯥꯏꯌꯣ ꯍꯣꯏ ꯑꯗꯣ ꯊꯥꯖꯗꯦ ꯃꯥ ꯈꯔ ꯅꯥꯕꯅꯤꯅ ꯑꯗꯨ ꯑꯣꯏꯔꯁꯨ ꯍꯥꯏꯗꯕꯤꯗ ꯅꯨꯡꯉꯥꯏꯇꯦ ꯍꯥꯏꯕꯅꯤ
ꯍꯣꯏ ꯍꯣꯏ ꯅꯨꯡꯉꯥꯏꯗꯔꯥ ꯎꯝ
ꯎꯝ ꯍꯥꯏꯌꯣ
ꯍꯥꯏꯒꯦ ꯍꯥꯏ ꯍꯥꯏꯒꯅꯤ ꯍꯥꯏꯒꯅꯤ
ꯑꯗꯣ ꯅꯪꯁꯨ ꯅꯪꯁꯨ ꯀꯨꯝꯈ꯭ꯔꯣꯅ ꯍꯥꯏꯔꯒ
ꯍꯣꯏ ꯍꯣꯏ
ꯅꯪ ꯑꯥ ꯑꯥ ꯁ꯭ꯂꯤꯞꯄꯔ ꯇꯣꯡꯒꯦꯔꯥ
ꯍꯥꯞꯀꯦ ꯍꯣꯏ ꯍꯣꯏ
ꯑꯔꯥꯏ ꯀꯣꯛꯁ ꯅꯨꯡꯉꯥꯏꯇꯦ
ꯐꯖꯅꯥ ꯇꯨꯝꯗꯕꯒꯤꯅꯦꯗꯣ
ꯑꯣ ꯃꯤꯁꯇ꯭ꯔꯤ ꯈꯠꯇꯁꯨ
ꯐꯖꯅꯥ ꯇꯨꯝꯗꯕꯒꯤ ꯑꯣꯏꯔꯝꯒꯅꯤ
ꯎꯝ ꯐꯤ ꯑꯥ ꯋꯥꯔꯜꯗ ꯀꯞ ꯂꯩꯕ ꯀꯥꯟꯗ ꯌꯥꯝ ꯎꯝ
ꯃꯤ ꯂꯣꯏꯅꯃꯛ ꯐꯖꯅ ꯇꯨꯝꯗꯕ ꯃꯥꯜꯂꯦ ꯍꯟꯗꯛꯁꯦ ꯕꯣꯜ ꯌꯦꯡꯕꯅꯤꯅ
ꯎꯝ꯫
ꯂꯥꯁ꯭ꯠ ꯑꯥꯟ ꯑꯥ ꯅꯨꯡꯗꯥꯥꯡ ꯅꯨꯡꯗꯥꯡꯗ ꯅꯪ ꯑꯥ ꯑꯥꯔꯖꯦꯟꯇꯤꯅꯥ ꯐꯨꯔꯤꯠ ꯄꯤꯋꫭꯀꯣ
ꯍꯥꯞꯀꯦ ꯍꯥꯞꯔꯒ ꯂꯥꯛꯀꯦ ꯍꯣꯏ ꯉꯁꯤꯗꯤ
ꯍꯣꯏ ꯍꯥꯞꯄꯣ ꯍꯥꯞ ꯍꯥꯞꯂꯔꯣꯏ ꯍꯥꯞꯂꯔꯣꯏꯗꯤ
ꯑꯃꯨꯕ ꯍꯣꯏ ꯑꯥ ꯍꯣꯏ ꯍꯣꯏ ꯅꯪꯁꯨ ꯑꯥꯔꯖꯦꯟꯇꯤꯅꯥꯕꯨ ꯁꯄꯣꯔꯠ ꯇꯧꯒꯦꯔꯥ
ꯍꯣꯏ ꯇꯧꯒꯅꯤ ꯑꯗ ꯐꯥꯏꯅꯥꯜ ꯑ ꯐꯥꯏꯅꯥꯜ ꯑꯗꯨꯗꯤ ꯐꯥꯏꯅꯥꯜꯗꯗꯤ ꯏꯁ꯭ꯄꯦꯟ ꯑ ꯏꯁ꯭ꯄꯦꯟꯗ ꯑ ꯁꯄꯣꯔꯠ ꯇꯧꯒꯅꯤ
ꯏꯁ ꯐꯥꯏꯅꯦꯜꯗꯗꯤ ꯀꯥ ꯀꯥꯕꯗ ꯑꯗꯨꯝ ꯌꯥꯏꯗ ꯃꯣꯏ ꯉꯝꯒ꯭ꯔꯥꯗꯤ ꯑꯗꯨꯝ ꯌꯥꯏ ꯑꯗꯨ ꯑꯣꯏꯔꯁꯨ ꯃꯦꯁꯤ ꯂꯩꯕꯅꯤ ꯅꯨꯡꯁꯤꯌꯦ ꯍꯥꯏꯕꯅꯤꯗ ꯃꯥ ꯂꯩꯕꯅꯤꯅ
ꯑꯥ
ꯑꯥ ꯑꯁ ꯃꯣꯏ ꯑꯅꯤꯅ ꯀꯥꯔꯗꯤ ꯉꯝ ꯉꯝꯕꯗꯣ ꯑꯗꯨꯝ ꯌꯥꯔꯦꯗ ꯑꯩꯈꯣꯏꯁꯨ
ꯑꯥ
ꯑꯗꯨ ꯑꯣꯏꯔꯁꯨ ꯑꯁꯤ ꯑꯍꯥꯟꯗꯣ ꯂꯩꯕꯅꯤꯅ ꯅꯨꯡꯁꯤꯌꯦ ꯇꯧꯕꯅꯦ